ꯍꯜꯂꯣ ꯍ ꯅꯨꯡꯉꯥꯏꯔꯤꯕ꯭ꯔꯥ
ꯍꯣꯏ ꯑꯗꯨꯝ ꯅꯨꯡꯉꯥꯏꯔꯤꯌꯦ
ꯑꯦ ꯑꯩꯁꯨ ꯑꯁ ꯑꯁꯤ ꯏꯟꯅꯁꯨ ꯈꯪꯗꯦ ꯑꯗꯨꯝ ꯑꯩꯒꯤ ꯑꯩꯒꯤ ꯇꯥꯛꯁꯇꯤ ꯑꯍꯨꯝ ꯃꯉꯥ ꯄꯤꯕꯗꯣ ꯑꯅꯤꯈꯛꯇ ꯇꯧꯔꯤ ꯑꯍꯨꯝ ꯇꯧꯗ꯭ꯔꯤ
ꯍꯣꯏ ꯀꯥꯏꯗꯅ ꯑꯗꯨꯝ ꯇꯞ ꯇꯞꯅ ꯑꯗꯨꯝ ꯌꯥꯔꯛꯀꯅꯤ ꯑꯗꯨꯝ ꯇꯞ ꯇꯞꯅ ꯍꯥꯏꯁꯤꯔꯀꯣ ꯑꯗꯨꯝ ꯇꯣꯏꯅ ꯑꯗꯨꯝ ꯇꯧꯔꯛꯑ ꯑꯗꯨꯝ ꯑꯗꯨꯝ ꯈꯪꯂꯛꯀꯅꯤ ꯇꯞ ꯇꯞꯅ
ꯑ ꯑꯩꯗꯤ ꯉꯁꯤꯅ ꯑꯍꯥꯟꯕ ꯑꯣꯏꯔꯤ
ꯅꯪꯔ
ꯑꯥ ꯑꯩ ꯑꯩ
ꯔ ꯑꯣ ꯑꯣ ꯑꯣ ꯍꯣꯏ ꯀꯥꯏꯗꯦꯗ
ꯎ
ꯅꯍꯥꯟ ꯅꯍꯥꯟ ꯉꯁꯤ ꯈꯛꯇꯪ ꯈꯪꯕ꯭ꯔꯣ ꯅꯠꯇ꯭ꯔꯒ ꯅꯍꯥꯟ
ꯑ ꯅꯔꯥꯡ ꯈꯛ ꯇꯧꯔꯒ ꯉꯔꯥꯡ ꯑꯦꯛꯇꯤꯚꯦꯠ ꯇꯧꯅꯤꯡꯉꯥꯏ ꯄꯤꯕꯗꯣ ꯉꯁꯤꯅ ꯇꯧꯕꯤꯕ ꯑꯗꯨꯒꯤ ꯉꯁꯤꯅ ꯍꯧꯕ
ꯑꯣ ꯑꯣ ꯑꯣ ꯍꯣꯏꯗ
ꯑꯥ ꯅꯇꯦ ꯄꯩꯁꯥ ꯃꯤꯌꯥꯝ ꯐꯪꯉꯝꯃꯅꯤꯀꯣ ꯎ
ꯅ ꯐꯪꯗꯦ ꯃꯤ ꯒꯤ ꯃꯤ ꯃꯤ ꯑꯇꯣꯞꯄꯅ ꯇꯧꯕꯗꯣ ꯎꯕꯅ ꯑꯩ ꯉꯛꯈ꯭ꯔꯕꯗꯒꯤ ꯍꯥꯏꯗꯤ ꯀꯣꯛ ꯉꯥꯎꯒ ꯇꯧꯋꯦ
ꯑꯩꯗꯤ ꯑꯁ ꯑꯉꯥꯡꯈꯛ ꯁꯤꯟꯅꯔꯒ ꯂꯩꯌꯦ ꯑꯩꯗꯤ
ꯑꯣ ꯍꯥꯏꯕꯗꯤ ꯅꯪꯒꯤ ꯑꯉꯥꯡ ꯑꯣꯏꯗꯣꯏꯔꯣ
ꯎꯝ
ꯑꯠꯆꯥ ꯑꯣ ꯅꯪ ꯅꯪ ꯑꯗꯨꯝ ꯌꯨꯝ ꯄꯥꯜꯂꯕꯀꯣ
ꯍꯣꯏ ꯌꯨꯝ ꯄꯥꯟꯈ꯭ꯔꯦ ꯑꯗꯣ ꯄꯩꯁꯥ ꯊꯣꯛꯃꯟꯗꯕꯒꯤ ꯊꯤꯕꯗ ꯁꯤꯁꯦ ꯐꯪꯕ ꯑꯗꯨꯗꯒꯤ
ꯑꯣ ꯑꯗꯨꯣꯕꯨꯣꯗꯦ ꯃꯠꯇꯦ ꯑꯉꯥꯡ ꯀꯌꯥꯅꯣ ꯅꯪꯗꯤ ꯑꯆꯥ
ꯆꯍꯤ ꯑꯅꯤ ꯁꯨꯔꯦ ꯅꯨꯄꯤ ꯍꯟꯗꯛ ꯃꯦ ꯊꯥ ꯗꯦꯠ ꯊꯥꯔꯇꯤ ꯑꯇꯤꯗꯨꯗ ꯆꯍꯤ ꯑꯅꯤ ꯁꯨꯈ꯭ꯔꯦ ꯍꯟꯗꯛ ꯆꯍꯤ ꯑꯍꯨꯝ ꯆꯠꯄ ꯍꯧꯔꯦ
ꯑꯣ ꯑꯣ ꯑꯣ ꯐꯅꯦ
ꯐ
ꯍꯣꯏ ꯍꯁ ꯁꯥꯕꯒ ꯀꯣ ꯑꯉꯥꯡ ꯂꯧꯅꯕꯒ ꯋꯥꯗꯤ ꯋꯥꯔꯝꯒꯅꯤ
ꯍꯣꯏ ꯑꯁ ꯁꯥꯏ ꯑꯗꯨꯒꯤ ꯑꯉꯥꯡ ꯍꯧꯖꯤꯛꯇꯤ ꯑꯉꯥꯡ ꯇꯨꯝꯈ꯭ꯔꯕꯒꯤ ꯈꯔ ꯐ꯭ꯔꯤ ꯑꯣꯏꯕꯒꯤ ꯇꯧꯕ ꯑꯉꯥꯡ ꯂꯩꯕ ꯀꯥꯟꯗꯗꯤ ꯃꯥꯅ ꯑꯣꯠꯄꯅ ꯌꯥꯗꯦ ꯐꯣꯟꯁꯨ ꯃꯥꯅ ꯑꯗꯨꯝ ꯄꯥꯏꯒꯦꯅ
ꯑꯣ ꯑꯗꯣ ꯁꯤꯁꯇꯔꯗꯤ ꯊꯕꯛ ꯑꯇꯣꯞꯄꯗꯤ ꯇꯧꯗꯕ꯭ꯔꯥ ꯍꯥꯏꯕꯗꯤ ꯑꯗꯨꯝ ꯂꯩꯗꯅ
ꯎꯝ ꯇꯧꯗ꯭ꯔꯦ ꯑꯗꯨꯝ ꯑꯉꯥꯡꯈꯛ ꯁꯦꯟꯅꯔꯒ ꯌꯨꯝꯗ ꯂꯩꯌꯦ ꯑꯗꯨꯝ ꯍꯤꯡꯒꯣꯜꯒꯨꯝꯕ ꯌꯨꯝ ꯃꯅꯥꯛꯇꯛ ꯈꯔ ꯈꯔ ꯊꯥꯕ ꯑꯗꯨꯃꯥꯏꯅ ꯇꯧꯔꯒ
ꯑꯗꯣ ꯁꯤꯁꯇꯔꯁꯦ ꯑꯗꯨꯝ ꯊꯥꯏꯅ ꯂꯩꯁꯥ ꯑꯣꯏꯔꯤꯉꯩꯗ ꯐꯤꯒꯨꯝꯕꯗꯤ ꯁꯥꯔꯛꯄ꯭ꯔꯥ
ꯁꯥꯏꯌꯦꯦ ꯑꯥ ꯁꯥꯕꯨꯗꯤ ꯁꯥꯔꯛꯑꯦ ꯑꯥ ꯑꯗꯨ ꯁꯥꯕꯗꯤ ꯁꯥꯏ ꯑꯗꯣ ꯍꯧꯖꯤꯛꯇꯤ ꯑꯉꯥꯡ ꯑꯁꯦ ꯄꯤꯛꯑꯒ ꯉꯥꯎꯁꯤꯟꯃꯟ ꯒꯤ ꯊꯕꯛ ꯑꯃꯠꯇ ꯇꯧꯕ ꯌꯥꯗꯕ ꯑꯗꯨꯒꯤ ꯑꯗꯨꯝ ꯐꯔꯤꯗ ꯃꯥꯕꯨ ꯈꯥꯛ ꯁꯦꯟꯅꯔꯒ ꯂꯩ
ꯎꯝ ꯑꯁ ꯅꯣꯏꯣꯏ ꯑꯗꯨꯃꯥꯏꯅ ꯁꯥꯕ ꯍꯕꯗꯣ ꯌꯥꯝ ꯐꯩꯌꯦ ꯍꯥꯏꯕꯗꯤꯀꯣ ꯑꯩꯈꯣꯏꯗꯤ ꯁꯥꯕ ꯑꯩꯈꯣꯏꯗꯤ ꯁꯥꯕ ꯍꯩꯇꯕꯅꯤꯅ ꯁꯥꯕ ꯍꯩꯇꯕꯅ ꯃꯤꯕꯨ ꯑꯗꯨꯝ ꯄꯩꯁꯥ ꯄꯤꯔꯒ ꯇꯧꯕꯅꯤꯅꯀꯣ
ꯑ ꯍꯥꯏ
ꯑꯩꯈꯣꯏꯅ ꯍꯥꯏꯕꯅ ꯑꯃ ꯍꯥꯏꯕꯗꯤ ꯃꯔꯛ ꯃꯔꯛꯇ ꯃꯤꯅꯤꯅ ꯌꯧꯅꯗꯕꯁꯨ ꯂꯩꯌꯦ꯫ ꯅꯋꯥꯗꯣ ꯑꯗꯨꯝ ꯃꯆꯨꯗ ꯈꯦꯠꯅ ꯄꯥꯠ꯫
ꯎꯝ ꯍꯣꯏ꯫ ꯑꯩꯁꯨ꯫ ꯌꯥꯝ ꯍꯥꯏꯕꯅꯤ ꯅꯗꯦ ꯏꯁꯥꯒꯤ ꯁꯥꯕ ꯈꯛꯇꯅꯤ ꯃꯤꯉꯣꯟꯗꯗꯤ ꯁꯥꯔꯒ ꯌꯣꯟꯕ ꯑꯗꯨ ꯃꯥꯏꯗꯤ ꯄꯥꯛ ꯇꯥꯎꯗꯦ꯫ ꯏꯁꯥꯒꯤ ꯁꯤꯖꯤꯟꯅꯅꯤꯡꯉꯥꯏ ꯏꯅꯤꯡꯉꯥꯏ꯫ ꯑꯣꯟꯕ ꯈꯥꯇ꯫
ꯑꯗꯨꯕꯨ ꯐꯩꯌꯦꯗ꯫ ꯍꯥꯏꯕꯗꯤ ꯃꯤ ꯑꯇꯣꯞꯄ ꯆꯠꯇꯣꯏ ꯁꯔꯨꯛ꯫ ꯄꯨꯗꯤ ꯅꯪ ꯅꯁꯥ ꯅꯊꯟꯗꯅ ꯁꯤꯟꯖꯕꯗꯨꯅꯀꯣ꯫
ꯎꯪ
ꯑꯈꯣꯏ꯫ ꯑꯩꯈꯣꯏꯗꯤ ꯍꯥꯏꯁꯤꯔ ꯑꯩꯗꯤ ꯈ꯭ꯋꯥꯡꯒꯤ ꯊꯕꯛꯀꯨꯝꯕ ꯀꯔꯤꯁꯨ ꯍꯩꯇꯦ꯫ ꯍꯥꯏꯕꯗꯤ ꯑꯉꯥꯡ ꯑꯣꯏꯔꯤꯉꯩꯗꯀꯣ ꯑꯉꯥꯡ ꯑꯣꯏꯔꯤꯉꯩꯗ ꯑꯩꯒꯤ ꯏꯕꯣꯛ꯫ ꯅ ꯋꯤꯟꯗꯣꯗꯒ ꯇꯧꯔꯒ ꯇꯧꯕꯒ ꯌꯥꯝ ꯇꯧꯔꯝꯃꯦꯕ꯫
ꯑꯥ ꯑꯥ ꯍꯣꯢ꯫
ꯑꯣꯏꯗꯤ ꯑꯉꯥꯡ ꯑꯣꯏꯔꯤꯉꯩ ꯇꯝꯕ ꯁꯥꯔꯒ ꯑꯣꯏꯗꯦ꯫
ꯍꯧꯖꯤꯛꯇꯤ ꯑꯗꯨꯒꯨꯝꯕ꯫ ꯇꯧꯕꯤꯅꯕ ꯃꯤꯁꯨ ꯂꯩꯇ꯭ꯔꯦ ꯁꯦꯡꯅ ꯍꯥꯏꯕꯗ꯫ ꯑꯗꯨꯝ ꯅꯪꯗꯦ ꯁꯪꯗꯦ ꯍꯥꯏꯕ꯫ ꯅꯌꯥꯝ ꯃꯦꯕ ꯍꯟꯖ
ꯍꯣꯏ ꯍꯣꯏ꯫ ꯑꯩ ꯑꯩꯈꯣꯏꯁꯨ ꯑꯉꯥꯡ ꯑꯣꯏꯕꯗ ꯑꯗꯨꯃꯥꯏꯅ ꯏꯃꯥꯈꯣꯏꯅ ꯃꯆꯥ ꯃꯆꯥ ꯁꯥꯕꯤꯔꯒ ꯑꯗꯨꯝ ꯁꯥꯍꯜꯂꯦꯕꯀꯣ꯫ ꯑꯗꯨꯗꯒꯤ ꯑꯗꯨꯝ꯫ ꯈꯔ ꯈꯔ ꯇꯝꯃꯛꯑꯒ ꯑꯗꯨꯝ꯫ ꯃꯣꯏꯅ ꯇꯝꯕꯤꯕꯒꯤ꯫
ꯑꯗꯨꯕꯨ ꯐꯩꯌꯦ ꯈꯪꯕꯗꯣ ꯑꯩꯈꯣꯏꯗꯤ ꯈꯪꯗꯕꯅꯤꯅ ꯎꯄꯥꯏ ꯂꯩꯇꯦ꯫ ꯍꯧꯖꯤꯛ ꯑꯗꯨꯝ ꯃꯤꯁꯤꯡꯅ꯫ ꯇꯝꯃꯣ ꯍꯥꯏꯔꯁꯨ ꯍꯧꯖꯤꯛ ꯀꯣꯛꯇꯤ ꯆꯪꯉꯔꯣꯏ ꯍꯧꯖꯤꯛ ꯃꯨꯛ ꯇꯝꯃꯥꯁꯨ
ꯍꯣꯏ ꯍꯣꯏ ꯎꯝ ꯑꯁ ꯐꯤ ꯁꯥꯕꯁꯨ ꯋꯥꯕꯅꯦ ꯑꯗꯨꯝ ꯄꯩꯁꯥ ꯂꯩꯔꯗꯤ ꯑꯩꯈꯣꯏꯅ ꯄꯩꯁꯥ ꯂꯩꯇꯕꯒꯤ ꯂꯩꯅꯤꯡꯉꯥꯏ ꯂꯩꯇꯕꯒꯤ ꯁꯥꯕ ꯋꯥꯅꯤꯗ
ꯑꯗꯣ ꯑꯁꯤꯒꯨꯝꯕ ꯁꯥꯕꯁꯦ ꯎꯝ ꯁꯤꯒꯨꯝꯕ ꯁꯥꯕꯕꯁꯤ ꯑꯗꯨꯝ ꯊꯥ ꯑꯃꯗꯗꯤ ꯅꯣꯏ ꯀꯌꯥ ꯁꯥꯕ ꯉꯝꯕ꯭ꯔꯥ ꯅꯣꯏ ꯑꯁꯤꯒꯨꯝꯕ ꯑꯗꯨꯝ ꯁꯥꯕꯁꯤꯡꯗꯤ
ꯑ ꯥ ꯑꯩꯗꯤ ꯐꯖꯅꯁꯨ ꯁꯥꯗꯦ ꯑꯩꯒꯤ ꯈꯥꯛ ꯑꯗꯨꯝ ꯑꯥ ꯐ꯭ꯔꯤ ꯂꯩꯕ ꯀꯥꯡ ꯀꯥꯡꯒꯨꯝꯕꯗ ꯁꯥꯕ ꯈꯛꯇ ꯑꯣꯏꯕꯒꯤꯀꯣ ꯑꯗꯣ ꯑꯩꯒꯤ ꯏꯅꯥꯎꯅꯨꯄꯤ ꯑꯃ ꯃꯥꯕꯨꯗꯤ ꯄꯨꯔꯥ ꯐꯖꯅ ꯃꯥꯒꯤ ꯕꯤꯖꯤꯅꯦꯁ ꯑꯣꯏꯅ ꯁꯥꯕꯒꯤ ꯐꯅꯦꯛ ꯐꯅꯦꯛꯀꯤ ꯃꯇꯨꯡ ꯏꯟꯅꯁꯨ ꯆꯠꯂꯦ
ꯎꯝ ꯑꯆꯥ
ꯀꯩꯅꯣ ꯇꯧꯋꯦ ꯎꯝ ꯉꯟ ꯉꯟꯅ ꯂꯣꯏꯌꯦ ꯑꯗꯨ ꯅꯠꯇꯕ ꯐꯅꯦꯛꯒꯨꯝꯕ ꯈꯔ ꯃꯃꯜ ꯇꯥꯡꯕ ꯈꯣꯏꯗꯨꯗꯤ ꯑꯗꯨꯝ ꯃꯇꯝ ꯈꯔ ꯆꯪꯉꯦ ꯅꯠꯇꯕ ꯈꯔ ꯑꯍꯣꯡꯕ ꯈꯣꯏꯗꯨꯗꯤ ꯑꯗꯨꯝ ꯊꯥ ꯑꯃꯗ ꯑꯅꯤ ꯄꯨꯂꯞ ꯄꯨꯜꯂꯞ ꯂꯣꯏꯕꯗꯣꯀꯣ ꯑꯗꯨꯃꯥꯏꯅ ꯁꯥꯏꯌꯦ ꯃꯥꯗꯣ
ꯑꯆꯥ
ꯑꯅꯤ ꯑꯍꯨꯝ ꯃꯥꯅꯥ ꯀꯩꯅꯣꯒꯨꯝꯕ ꯑꯣꯠꯇꯅ ꯐꯤ ꯈꯛꯇ ꯁꯥꯕ ꯃꯇꯝꯗꯗꯤ ꯑꯗꯨꯝ ꯑꯅꯤ ꯑꯍꯨꯝꯁꯨ ꯑꯗꯨꯝ ꯂꯣꯏꯌꯦ ꯃꯥꯗꯤ ꯀꯃꯥꯏꯅ ꯁꯥꯏꯅꯣ ꯈꯪꯗꯦ ꯑꯩꯈꯣꯏꯗꯤ ꯊꯥ ꯑꯃꯗꯁꯨ ꯐꯅꯦꯛ ꯃꯥꯁꯨ ꯂꯣꯏꯕ ꯉꯝꯗꯦ ꯑꯩꯈꯣꯏꯗꯤ
ꯍꯣꯏꯅꯦꯀꯣ ꯃꯤ ꯈꯔ ꯑꯩꯒꯤ ꯃꯔꯨꯞꯁꯤꯡ ꯈꯔ ꯁꯥꯕ ꯂꯩꯌꯦꯕ ꯑꯁꯤꯗꯁꯨ ꯁꯥꯔꯒ ꯃꯣꯏꯁꯨ ꯊꯥ ꯑꯃꯗꯁꯨ ꯉꯝꯗꯦ ꯑꯗꯨꯒ ꯈ꯭ꯋꯥꯡꯁꯨ ꯌꯥꯝ ꯅꯥꯏꯌꯦ ꯍꯥꯏꯔꯒ ꯃꯍꯣꯏꯗꯔꯀꯣ ꯐꯝꯃꯟꯕꯒꯤ ꯈ꯭ꯋꯥꯡ ꯅꯥꯏꯌꯦ ꯍꯥꯏꯅ ꯑꯗꯨꯃꯥꯏꯅ ꯍꯥꯏꯅꯕꯁꯨ ꯂꯩꯌꯦ ꯑꯗꯣ ꯅꯣꯏꯔꯣꯝꯗꯗꯤ ꯅꯣꯡ ꯇꯥꯗꯕ꯭ꯔꯥ ꯍꯧꯖꯤꯛꯁꯦ
ꯇꯥꯗꯦ ꯑꯣ ꯃꯥꯡꯕꯗꯤ ꯃꯥꯡꯉꯦ ꯑꯗꯣ ꯑꯁ ꯅꯣꯡ ꯃꯥꯡꯕꯒꯤ ꯌꯥꯝ ꯁꯥꯕꯗꯣ
ꯑꯁ ꯑꯗꯨꯗꯅꯤꯅꯦ ꯁꯤꯗꯁꯨ
ꯑꯣ ꯏꯝꯐꯥꯜꯗ ꯂꯩꯕ꯭ꯔꯥ
ꯍꯣꯏ ꯑꯁꯤꯗ ꯂꯩꯕꯅꯦ
ꯑꯦ ꯑꯦ
ꯑꯗꯣ ꯁꯤꯁꯇꯔ ꯈꯣꯏꯗꯤ ꯑꯥ ꯀꯗꯥꯏꯔꯣꯝꯗ ꯑꯣꯏꯒꯅꯤ
ꯑꯩꯅ ꯑ ꯇꯦꯡꯅꯧ ꯄꯥꯜ ꯔꯣꯝꯗ ꯑꯣꯏꯈ꯭ꯔꯦ
ꯑꯆꯥ ꯑꯆꯥ ꯈꯪꯉꯦ ꯈꯪꯉꯦ ꯀꯛꯆꯤꯡ ꯔꯣꯝ ꯆꯪꯕꯗꯣ ꯀꯣ
ꯑꯥ ꯑꯥ ꯑ ꯂꯝꯀꯣ ꯄꯤ ꯀꯨꯝꯕ ꯀꯣꯏꯔꯝꯃꯅꯤꯀꯣ
ꯆꯠꯇ꯭ꯔꯤꯌꯦ ꯑꯗꯨ ꯆꯠ ꯆꯠꯀꯦ ꯍꯥꯏꯅ ꯈꯜꯂꯒ ꯁꯨꯛꯆꯠ ꯄ ꯉꯝꯗꯦ
ꯑꯦ ꯑꯗꯨꯔꯣꯝꯗ ꯅꯍꯥ ꯍꯧꯖꯤꯛꯇꯤ ꯍꯥꯡꯗꯕꯒꯤꯀꯣ ꯑꯗꯨ ꯊꯤꯡꯕꯒꯤ ꯑꯗꯣ ꯑꯗꯨ ꯀꯩꯅꯣ ꯇꯧꯕ ꯀꯥꯟꯗ ꯎꯝ ꯑꯗꯨ ꯈꯨꯨꯟꯗ ꯑꯃ ꯍꯨꯟ ꯑꯃꯃꯨꯛ ꯂꯥꯜꯂꯒ ꯑꯗꯨ ꯃꯇꯨꯡ ꯑꯩꯈꯣꯏꯒꯤ ꯂꯩꯔꯦ ꯑꯩꯈꯣꯏ ꯂꯩꯐꯝ
ꯑꯠꯆꯥ ꯑꯠꯆꯥ ꯑꯣ ꯑꯗꯨ ꯑꯣꯏꯔꯗꯨꯝ ꯒꯥꯔꯤꯒꯨꯝꯕꯗꯤ ꯅꯨꯡꯉꯥꯏꯔꯝꯒꯅꯤꯅꯀꯣ ꯍꯥꯏꯕꯗꯤ ꯑꯗꯨꯝ ꯆꯠꯊꯣꯛ ꯆꯠꯁꯤꯟ ꯑꯗꯨꯝ ꯅꯨꯡꯉꯥꯏꯒꯅꯤꯅ
ꯑ ꯑꯗꯨꯝ ꯂꯝꯕꯤ ꯂꯦꯟꯁ꯭ꯂꯥꯏꯠ ꯇꯧꯔꯒ ꯂꯝꯕꯤ ꯊꯤꯡꯕ ꯑꯗꯨꯒꯨꯝꯕꯗꯤ ꯂꯩꯇ꯭ꯔ ꯁꯣꯝꯗꯤ ꯂꯝꯕꯤ ꯌꯥꯝ ꯆꯥꯎꯗ꯭ꯔꯁꯨ ꯄꯤꯛꯂꯁꯨ ꯑꯗꯨꯝ ꯂꯝꯕꯤ ꯐꯩꯌꯦ ꯍꯥꯏꯇꯥꯔꯦ ꯑꯗꯨꯝ ꯑꯗꯨꯒꯨꯝꯕ ꯄ꯭ꯔꯣꯕ꯭ꯂꯦꯝꯗꯤ ꯂꯩꯇ꯭ꯔꯦ ꯑꯗꯨꯝ ꯅꯣꯡ ꯆꯨꯕꯒꯤ ꯅꯥꯟꯕ ꯑꯗꯨꯒꯨꯝꯕꯁꯨ ꯂꯩꯇꯦ ꯂꯝꯕꯤꯗ ꯀꯣꯂꯥꯁ ꯊꯕꯗꯣ ꯑꯗꯨꯝ ꯀꯔꯤ ꯀꯔꯥ ꯇꯧꯕꯒꯦ
ꯑꯁ ꯑꯩꯈꯣꯏꯅ ꯈꯪꯗꯕ ꯃꯐꯝꯁꯨ ꯌꯥꯝ ꯂꯩꯗ ꯑꯩꯈꯣꯏꯅ ꯆꯠꯂꯨꯗꯕꯀꯣ ꯑꯗꯨꯝ ꯑꯩꯈꯣꯏꯅ ꯈꯪꯗꯕ ꯖꯒꯥꯁꯨ ꯌꯥꯝ ꯂꯩꯗ ꯃꯐꯝꯕꯨꯗꯤ
ꯍꯣꯏ ꯍꯣꯏ ꯎꯝ ꯅꯣꯡꯃ ꯀꯣꯏꯔꯛꯑꯣ ꯑ ꯀꯩꯅꯣ ꯁꯪꯕ ꯀꯥꯟꯗ
ꯍꯣꯏ ꯑꯩ ꯅꯪꯅ ꯑꯗꯨꯃꯥꯏ ꯂꯥꯡꯒꯣꯜ ꯄꯤꯛ ꯍꯥꯏꯔꯒ ꯑꯩꯒꯤ ꯋꯥꯈꯜꯗ ꯊꯥꯏꯅ ꯊꯥꯏꯅ ꯃꯤꯅ ꯌꯥꯝ ꯆꯠꯅꯕ ꯃꯇꯝꯗꯣ ꯑꯗꯨ ꯃꯇꯝꯗꯣ ꯋꯥꯈꯜꯗꯤ ꯂꯩꯌꯦ ꯑꯗꯨ ꯑꯣꯏꯔꯁꯨ ꯗꯨꯝ ꯂꯥꯏꯔꯤꯛ ꯇꯝꯕꯒ ꯀꯔꯤꯒ ꯑꯗꯨꯝ ꯀꯩꯅꯣꯝ ꯇꯧꯔꯒ ꯂꯩꯕꯅꯤꯅ ꯆꯠꯄ ꯁꯨꯉꯝ ꯉꯝꯗꯦ ꯑꯩ ꯑꯍ ꯈꯪꯗꯦꯗ ꯃꯐꯝ ꯆꯠꯇꯕ ꯌꯥꯝ ꯂꯩꯗ
ꯑꯥ ꯍꯣ ꯍꯣꯏ
ꯑꯗꯨꯒ ꯁꯤꯗꯤ ꯀꯔꯤ ꯆꯥꯔꯦ ꯅꯣꯏꯗꯤ
ꯑꯩꯈꯣꯏ ꯉꯁꯤ ꯑ ꯑꯂꯨꯒ ꯀꯩꯅꯣꯗꯣ ꯍꯪꯒꯥꯝ ꯃꯨꯂꯥ ꯑꯗꯣ ꯀꯥꯡꯁꯣꯏ ꯊꯣꯡꯑꯒ ꯆꯥꯏꯌꯦ
ꯑꯠꯁꯥ ꯑꯗꯣ ꯎꯝ ꯁꯤꯁꯇꯔ ꯈꯣꯏꯒꯤꯔꯣꯝꯗꯗꯤ ꯀꯔꯤꯅ ꯍꯦꯟꯅ ꯍꯧꯕ꯭ꯔꯥ ꯍꯥꯏꯕꯗꯤ ꯌꯦꯟꯁꯥꯡ ꯅꯥꯄꯤꯒꯨꯝꯕ ꯂꯩꯗꯅ ꯑꯁꯤꯗꯤ ꯑꯩꯈꯣꯏ ꯈꯨꯟꯗ ꯗꯤ ꯌꯥꯝ ꯂꯩꯌꯦ ꯍꯥꯏꯕꯒꯨꯝꯕ ꯖꯥꯠꯇꯣ
ꯐꯗꯤꯈꯣꯝꯁꯦ ꯑꯣꯏꯅ ꯑꯅꯝꯕꯅ ꯊꯣꯛꯑꯦ ꯑꯩꯈꯣꯏꯔꯣꯝꯗꯗꯤ
ꯑꯣ
ꯐꯗꯤꯈꯣꯝꯁꯦ ꯂꯧ ꯆꯥꯎ ꯆꯥꯎꯅ ꯇꯧꯔꯒ ꯑ ꯄꯦꯛꯀꯦꯠ ꯑꯃꯔꯛ ꯍꯣꯟꯕꯗꯩ ꯄꯦꯀꯦꯠ ꯃꯔꯤ ꯃꯉꯥ ꯍꯨꯜꯂꯒ ꯀꯣ
ꯑꯣ
ꯑꯗꯨꯃꯥꯏ ꯇꯧꯔꯒ ꯑꯗꯨꯝ ꯑꯗꯣ ꯑꯃꯨꯛꯀ ꯐꯣꯏꯈ꯭ꯔꯦ ꯍꯥꯏꯗꯤ ꯑꯅꯧꯕ ꯑꯃꯨꯛ ꯊꯥꯖꯤꯟꯕ ꯑꯗꯨꯃꯥꯏ ꯇꯧꯔꯒ ꯑꯅꯝꯕꯅ ꯐꯗꯤꯈꯣꯝ ꯈꯃꯦꯟ ꯍꯥꯕ ꯑꯥ ꯀꯣꯕꯤꯁꯨ ꯃꯔꯛ ꯃꯤ ꯈꯔꯁꯨ ꯊꯥꯏ ꯊꯣꯏꯗꯤꯡꯒꯨꯝꯕ ꯑꯗꯨꯃꯥꯏꯅ ꯊꯥꯏꯌꯦ ꯍꯋꯥꯏ ꯑꯥ ꯕꯤꯟꯁꯀꯨꯝꯕ ꯑꯗꯨꯃꯥꯏꯅ ꯑꯗꯣ ꯑꯅꯝꯕꯅ ꯐꯗꯤꯒꯣꯝ ꯑꯣꯏꯅ ꯊꯥꯅꯩꯌꯦ꯫
ꯑꯁ ꯑꯁꯤꯗꯗꯤꯀꯣ ꯐꯗꯤꯒꯣꯝꯅ ꯂꯨꯄꯥ ꯇꯔꯥꯒꯤ ꯃꯄꯨꯟ ꯈꯔ ꯈꯖꯤꯛꯇ ꯑꯥꯄꯤꯛꯄ꯫ ꯐꯗꯤꯒꯣꯝ ꯇꯥꯃꯒꯨꯝ꯫ ꯇꯧꯔꯣꯏꯑꯦ ꯍꯟꯗꯛ ꯀꯥꯟꯖꯤ꯫ ꯐꯗꯤꯒꯣꯝ ꯅꯦꯁ꯫ ꯊ ꯃꯔꯣꯏꯅꯦ ꯂꯨꯄꯥ ꯇꯔꯥꯒꯤ ꯈꯖꯤꯛꯇꯪ ꯈꯖꯤꯛꯇꯪ꯫ ꯆꯔꯥ ꯑꯃ ꯆꯥꯕ ꯌꯥꯅꯤ ꯍꯥꯏ ꯈꯇꯪ꯫
ꯑꯣ ꯑꯣ ꯑꯁꯤ ꯑꯩꯈꯣꯏꯗꯗꯤ ꯊꯣꯛꯄꯅꯤꯅ ꯍꯣꯡꯅ ꯍꯣꯡ ꯍꯣꯡꯅ ꯌꯣꯟꯈ꯭ꯔꯦ꯫
ꯎꯝ ꯅꯍꯥꯟ ꯃꯣꯏ ꯑꯩꯅ ꯂꯧꯕ ꯃꯇꯝꯗ ꯃꯄꯨꯟꯗꯣ꯫ ꯄꯤꯛꯅ ꯄꯤꯕ ꯑꯗꯨꯅ ꯑꯩꯅ ꯀꯔꯤꯒꯤꯔ ꯌꯥꯝ꯫ ꯄꯤꯛꯑꯦ ꯍꯥꯏꯔꯒ꯫ ꯃꯣꯏ ꯖꯒꯥ ꯑꯇꯣꯞ꯫ ꯑꯁꯤꯗ ꯅꯣꯡ ꯇꯥꯕꯒꯤꯀꯣ ꯅꯣꯡ ꯇꯥꯔꯒ ꯐꯗꯤꯒꯣꯝ ꯈꯣꯏꯗꯤ꯫ ꯅꯣꯡꯗꯣ ꯀꯟꯅ ꯌꯩꯕ ꯉꯝꯗꯦꯅ ꯍꯥꯏꯕ꯫ ꯑꯗꯨ ꯑꯣꯏꯕꯒꯤ ꯑꯗꯨꯝ ꯁꯤꯕꯅ ꯃꯥꯡꯕꯅ꯫ ꯍꯦꯜꯂꯦ ꯑꯗꯨꯅ ꯇꯥꯡꯕꯅꯦ ꯍꯥꯏ꯫ ꯄꯨꯨꯟꯁꯨꯨꯛ ꯁꯨꯛꯄꯗ ꯂꯨꯄꯥ ꯇꯔꯥ ꯄꯤꯌꯦ꯫ ꯎꯝ
ꯑꯩꯈꯣꯏꯔꯣꯝꯗꯅ ꯅꯣꯡ ꯆꯨꯔꯁꯨ ꯑꯥ ꯆꯤꯡ ꯑꯣꯏꯕꯒꯤꯀꯣ꯫
ꯑꯣ
ꯏꯁꯤꯡ ꯇꯨꯡꯗꯕꯒꯤ ꯈꯔ ꯑꯥ ꯄꯗꯣ ꯈꯔ ꯐꯥꯕꯒꯤ ꯑꯗꯨꯒꯤ ꯑꯅꯝꯕꯅ ꯐꯗꯤꯒꯣꯝꯁꯦ ꯆꯠꯅꯩꯌꯦ ꯇꯝꯄꯥꯛꯀꯤꯗ ꯏꯁꯤꯡꯅꯣꯡ ꯆꯨꯈ꯭ꯔꯦ ꯍꯥꯏꯗꯤ ꯇꯝꯄꯥꯛꯀꯤꯗꯤ ꯅꯣꯡ ꯆꯨꯕꯒꯤ ꯅꯣꯡ ꯇꯨꯡꯕꯒꯤ ꯄꯠꯂꯒ꯫ ꯐꯪꯅꯗꯕ ꯀꯥꯟꯗ ꯇꯥꯡꯉꯦ ꯍꯥꯏꯅ ꯑꯁꯣꯝꯗꯗꯤ ꯐꯗꯤꯒꯣꯝꯅ ꯑꯅꯝꯕꯅ ꯍꯧꯔꯦ ꯑꯁꯣꯝꯗ ꯎꯝ꯫
ꯄꯥꯏꯗꯅ ꯀꯔꯤ ꯍꯥꯏꯁꯤꯔ ꯁꯣꯐ ꯑꯣꯏꯕꯗꯣ ꯃꯥꯗꯤ ꯑꯗꯨꯅꯁꯨ ꯑꯣꯏꯔꯝꯕ ꯌꯥꯏ ꯃꯣꯏꯒꯤꯁꯤ꯫ ꯑꯗꯣ꯫ ꯀꯔꯤ ꯍꯥꯏꯕ ꯑ꯭ꯁ꯫ ꯑꯣ ꯑꯣ ꯍꯥꯏꯌꯨ ꯢꯆꯦ꯫
ꯑꯦ ꯅꯠꯇꯦ ꯐꯅꯤ ꯃꯇꯝꯁꯨ ꯄꯨꯡ ꯏꯂꯚꯦꯟ ꯑꯦ ꯅꯠꯇꯦ ꯃꯤꯅꯤꯠ ꯏꯂꯚꯦꯟ ꯍꯦꯟꯅ ꯂꯩꯔꯝꯃꯦ꯫
ꯎ ꯍꯣ ꯀꯗꯦ ꯀꯥꯏꯗꯗꯕꯗꯤꯦ ꯍꯣꯏ ꯍꯣꯏ ꯑꯗꯨꯝ ꯃꯇ ꯆꯥꯕꯗꯀꯣ ꯑꯗꯨꯝꯝ ꯊꯦꯡꯅꯁꯦ ꯑꯗꯨꯗꯤ
ꯍꯣꯏ ꯑꯗꯨꯝ ꯐ꯭ꯔꯤ ꯐ꯭ꯔꯤ ꯂꯩꯕ ꯀꯥꯟꯗ ꯑꯗꯨꯝ ꯀꯣꯛ ꯇꯝꯃꯁꯦ
ꯍ ꯍꯣꯏ ꯑꯗꯨꯝ ꯀꯥꯏꯗꯦ ꯀꯥꯏꯗꯦ ꯍꯣꯏ ꯅꯨꯡꯉꯥꯏꯅ ꯂꯩꯌꯦꯀꯣ ꯅꯪꯁꯨ
ꯌꯥꯝ ꯅꯨꯡꯉꯥꯏꯔꯦ ꯅꯪ ꯀꯣꯛ ꯄꯤꯛ ꯇꯧꯕꯤꯕꯒꯤꯀꯣ ꯌꯥꯝ ꯍꯔꯥꯎꯋꯦ ꯑ ꯝꯃꯦ ꯎꯝ